ꯑ ꯍꯜꯂꯣ ꯇꯥꯕꯔ ꯑꯎ ꯇꯥꯏ ꯇꯥꯏ ꯎꯝ ꯑꯩ ꯀꯩ ꯀꯥꯏꯗ ꯂꯩꯕ꯭ꯔ ꯍꯧꯖꯤꯛꯇꯤ
ꯑꯩ ꯑꯃꯨꯛ ꯔꯦꯟꯗ ꯂꯛꯑꯦ ꯉꯁꯥꯏ ꯏꯟꯇꯔꯚꯤꯌꯨ ꯆꯠꯄ ꯀꯣꯅꯪ ꯀꯣꯜ ꯇꯧꯔꯣ__ ꯄꯗꯣ ꯇꯝꯖꯦ ꯕꯖꯔ ꯆꯠꯂꯒ ꯂꯩꯕ ꯃꯥꯜꯂ
ꯎꯝ ꯍꯧꯖꯤꯛ ꯀꯥꯟꯖꯦ ꯕꯤꯖꯤ ꯈꯔ ꯑꯣꯏꯔꯦꯍꯦ ꯊꯕꯥꯛ ꯈ꯭ꯔ ꯆꯤꯜꯂꯦ ꯍꯧꯖꯤꯛꯇꯤ ꯇꯧꯗꯦꯗ ꯆꯔꯥ ꯋꯥꯟꯕꯅꯦ
ꯑ ꯁꯥꯏꯗ ꯀꯩꯗꯧꯔꯥ ꯂꯩ ꯕꯅꯣ
ꯑꯩ ꯉꯁꯥꯏꯗꯣ ꯑꯣꯛ ꯆꯥꯛ ꯂꯧꯕ ꯆꯠꯂꯦ ꯑꯗꯨꯒꯤ ꯑꯁ ꯎꯝ ꯊꯕꯛ ꯈꯔ ꯆꯤꯜꯂꯦꯍꯦ ꯍꯧꯖꯤꯛꯀꯥꯟꯗꯤ
ꯑꯗꯨꯒꯤ ꯑꯣꯏꯕ ꯃꯥꯜꯂꯦ ꯕꯥ ꯑꯩ ꯀꯣꯛ ꯇꯧꯈꯦ ꯍꯥꯏꯔꯒ ꯅꯪꯗꯣ ꯇꯧꯔꯨꯔ ꯇꯧꯕꯥꯗꯣ ꯕꯤꯖꯤ ꯇꯧ ꯃꯥꯜꯂꯦ ꯍꯥꯏꯅꯀꯣ ꯈꯟꯕ
ꯎꯝ
ꯑꯁ ꯉꯁꯤꯗꯣ ꯑꯩ ꯏꯟꯇꯔꯚꯤꯌꯨ ꯆꯠꯄꯅꯦꯕ ꯑꯁ ꯑꯗꯨ ꯑꯦꯌꯥꯔꯄꯣꯔꯠ ꯃꯅꯥꯛꯇꯀꯣ
ꯎꯝ
ꯆꯂꯒ ꯑꯁ ꯀꯩꯅꯣ ꯑꯁ ꯃꯣꯏꯗꯣ ꯔꯤꯁꯞꯁꯅꯤꯁꯀꯤ ꯄꯣꯁꯀꯤ ꯑꯦꯄ꯭ꯂꯥꯏ ꯇꯧꯔꯒ ꯎꯝ ꯋꯥꯛꯀꯤꯡ ꯑꯥꯋꯥꯔꯁꯗꯣ ꯄꯨꯡ ꯇꯔꯨꯛꯇꯒꯤ ꯄꯨꯡ ꯇꯔꯨꯛꯇꯒꯤ ꯇꯔꯥ ꯐꯥꯎ ꯇꯔꯥ ꯐꯥꯎ ꯍꯥꯏꯕꯗꯤ ꯃꯣꯔꯅꯤꯡ ꯇꯔꯥꯗꯣ ꯗꯥꯋꯥꯏꯐꯎ ꯇꯧꯒꯅꯤ ꯍꯥꯏꯕ ꯄꯨꯡ ꯇꯥꯔꯣꯛꯇꯒꯤ ꯍꯧꯎꯔꯗꯤ ꯆꯥꯛ ꯆꯥꯔꯒ ꯆꯥꯛ ꯆꯥꯅꯤꯉꯥꯏ ꯃꯇꯝ ꯂꯩꯇ꯭ꯔꯦꯅ
ꯑꯗꯨ ꯑꯣꯏꯔꯁꯨ ꯇꯔꯥꯗ ꯑꯗꯨꯝ ꯆꯥꯕ ꯂꯥꯛꯄ ꯑꯃꯨꯛ ꯌꯥꯏꯅ ꯑꯃꯨꯛ ꯂꯥꯛꯑꯒ ꯆꯥꯕ ꯌꯥꯏꯅ
ꯂꯥꯞꯄꯦꯕ ꯑꯗꯨꯒꯤ ꯈꯪꯗꯦ ꯑꯩ ꯃꯣꯏꯅ ꯍꯪꯉꯛꯄ ꯀꯣꯏꯁꯟꯁꯤꯡꯗꯤ ꯑꯗꯨꯝ ꯈꯨꯝꯕꯤꯗꯣ ꯃꯣꯏꯅ ꯑꯃꯨꯛ ꯁꯀ꯭ꯔꯤꯅꯤꯡ ꯇꯧꯅꯤꯡꯉꯥꯏ ꯁꯦꯂꯦꯛ ꯑꯣꯏꯔꯗꯤꯀꯣ ꯍꯥꯏꯅ ꯇꯧꯔꯛꯀꯦ ꯍꯥꯏ ꯑꯗꯨꯕꯨ ꯑꯩ ꯌꯥꯎꯅꯤꯡꯗꯦꯗ
ꯅꯍꯥꯟꯒꯤ ꯇꯂꯣꯞ ꯇꯣ ꯑꯗꯨꯅ ꯌꯥꯝꯕ꯭ꯔꯥ ꯉꯁꯤꯅ ꯌꯥꯝꯕ꯭ꯔꯥ
ꯑꯁ ꯅꯍꯥꯟꯒꯤꯗꯨꯅ ꯑꯁ ꯉꯁꯤꯒꯤꯁꯨ ꯌꯥꯝꯔꯝ ꯌꯥꯝꯒꯗꯕ ꯃꯥꯟꯗꯦ ꯍꯥꯏꯕꯗꯤ ꯑꯩꯅ ꯍꯥꯟꯅ ꯊꯕꯛ ꯇꯧꯕ ꯃꯐꯝꯗ ꯁꯦꯂꯔꯤ ꯀꯌꯥ ꯁꯥꯕ꯭ꯔꯥ ꯍꯥꯏꯅ ꯃꯣꯏꯅ ꯍꯪꯔꯛꯄ ꯑꯩꯅ ꯑꯩꯠ ꯊꯥꯎꯖꯟ ꯍꯥꯏꯔꯒ ꯋꯥꯀꯤꯡ ꯑꯥꯋꯥꯔꯁ ꯍꯪꯉꯦ ꯑꯗꯨꯒ ꯃꯣꯏꯁꯦ ꯃꯣꯏꯅ ꯉꯁꯤ ꯏꯟꯇꯔꯚꯤꯌꯨ ꯇꯧꯋ ꯁꯥꯔ ꯁꯥꯔꯗꯨꯅ ꯑꯩꯠ ꯁꯤꯛꯁ ꯇꯨ ꯇꯦꯟ ꯍꯥꯏ ꯑꯗꯨꯒꯤ ꯃꯇꯝꯗ ꯈꯔ ꯋꯥꯔꯀꯤꯡ ꯑꯥꯋꯔꯁꯇꯣ ꯌꯥꯝꯗꯕꯅꯤꯅ ꯁꯦꯂꯔꯤꯁꯦ ꯈꯔꯗꯤ ꯂꯦꯁ ꯑꯣꯏꯔꯅꯤ ꯍꯥꯏꯔꯛꯄꯀꯣ ꯑꯗꯨꯒꯤ ꯕꯤꯠ ꯂꯩꯇꯕ ꯑꯩꯁꯦ
ꯁꯀ꯭ꯔꯤꯅꯤꯡ ꯇꯧꯅꯤꯡꯉꯥꯏ ꯍꯥꯏꯕꯗꯤ ꯑꯃꯨꯛ ꯀꯣꯜ ꯇꯧꯅꯤꯡꯉꯥꯏꯗꯤ ꯃꯥꯜꯂꯦꯕ ꯑꯁ ꯑꯗꯨ ꯇꯟꯕꯀꯣ ꯑꯩꯅ ꯇꯧꯅꯤꯡꯂꯤꯕ ꯊꯕꯛꯄꯨꯗꯤ ꯃꯣꯏ ꯑꯗꯨꯝ ꯁꯦꯂꯦꯛ ꯇꯧꯔ ꯇꯧꯔꯒ ꯀꯩ ꯍꯥꯏꯗꯦꯕ ꯅꯣꯇꯤꯐꯤꯀꯦꯁꯟ ꯂꯥꯛꯀꯅꯤꯕ ꯑꯩꯅ ꯇꯧꯅꯤꯡꯤꯕ ꯊꯕꯛꯄꯨꯗꯤ
ꯎꯝ
ꯍꯌꯦꯡꯁꯤꯕꯨꯨ ꯀꯩ ꯏꯟꯇꯔꯚꯤꯌꯨ ꯂꯩꯌꯦ ꯁꯤ ꯍꯞꯇꯥꯁꯦ ꯏꯟꯇꯔꯚꯤꯌꯨ ꯈꯛꯇ ꯉꯥꯏꯔꯦ ꯍꯥ
ꯏꯟꯇꯔꯚꯤꯌꯨꯁꯦ ꯌꯥꯝ ꯌꯥꯝꯃꯤꯍꯦ ꯅꯪꯒꯤ ꯏꯟꯇꯔꯚꯤꯌꯨꯁꯦ
ꯑꯗꯨꯅꯦ ꯏꯟꯇꯔꯚꯤꯌꯨ ꯌꯥꯝꯃꯦꯕ ꯍꯌꯦꯡꯁꯨ ꯑꯃꯁꯦ ꯔꯤꯝꯁ ꯔꯣꯟ ꯃꯅꯥꯛꯇ ꯀꯣ ꯑꯗꯨꯗ ꯑꯃꯨꯛ ꯂꯩꯌꯦ ꯇꯨꯡ ꯆꯠꯀꯦ ꯀꯔꯝꯕꯅ ꯐꯕ꯭ꯔꯥ ꯍꯥꯏ ꯕꯗꯣ ꯎꯝ ꯑꯗꯨ ꯌꯦꯡꯕ ꯇꯥꯔꯦ ꯋꯥꯏ ꯉꯁꯤ
ꯋꯥꯔꯝꯅꯤ ꯑꯩ ꯑꯩ ꯃꯣꯏ ꯃꯅꯥꯎꯄꯥꯒ ꯏꯆꯥ ꯅꯨꯨꯄꯤꯒ ꯂꯩꯌꯦ
ꯑꯣ ꯀꯥꯏꯖꯈ꯭ꯔꯦ ꯂꯣꯏꯃ
ꯏꯃꯥꯗꯤ ꯇꯨꯝꯃꯤꯌꯦ ꯇꯨꯝꯃꯦ ꯑꯩ ꯑꯩꯈꯣꯏꯗꯤ ꯇꯤꯚꯤ ꯌꯦꯡꯉꯦ ꯑꯩ
ꯅꯣꯡ ꯆꯨꯕ꯭ꯔꯥ ꯉꯁꯥꯏꯗꯣ ꯅꯪꯁꯤꯒꯤ ꯌꯥꯝ ꯀꯜꯂꯦ ꯁꯤꯒꯤꯗꯤ
ꯅꯣꯡ ꯆꯨꯗꯦꯗ
ꯅꯨꯡꯁꯤꯠꯇ ꯌꯥꯝ ꯀꯜꯂꯒ ꯂꯥꯛꯕꯀꯣ ꯅꯪ ꯈꯔ ꯈꯔ ꯈꯖꯤꯛ ꯈꯖꯤꯛ ꯆꯨꯔꯛꯄ ꯑꯩꯗꯣ ꯕꯖꯥꯔ ꯀꯁꯥꯏ ꯂꯣꯏꯔꯒ ꯍꯜꯂꯛꯄ ꯀꯥꯟꯗ ꯕꯖꯥꯔ ꯆꯠꯁꯦ ꯍꯥꯏꯔꯒ ꯑꯩꯗ ꯕꯖꯥꯔ ꯀꯣꯏꯕ ꯆꯠꯂꯦ ꯒꯥ ꯄꯥꯎ ꯆꯠꯂꯒ ꯑꯁ ꯀ ꯌꯦ ꯌꯦꯡꯉꯒ ꯑꯃꯐꯥꯎ ꯂꯧꯗꯕꯤꯗꯀꯣ ꯌꯦꯡ ꯌꯦꯡꯉꯒ ꯑꯃꯨꯛ ꯂꯥꯛꯄꯅꯦ ꯅꯣꯛꯅꯤꯡꯕꯗꯣ
ꯌꯥꯎꯗ
ꯑꯁ ꯎꯗꯦꯕ ꯑꯗꯣ ꯌꯦꯡꯒꯦ ꯍꯥꯏꯔꯦ ꯍꯥꯏꯗꯤ ꯍꯥꯏꯗꯤ ꯏꯊꯟꯇ ꯑꯣꯏꯕꯅꯤꯅ ꯌꯦꯡꯕꯁꯨ ꯅꯨꯡꯉꯥꯏꯇꯦꯅ ꯑꯗꯨꯝ ꯀꯣꯏ ꯆꯠ ꯆꯠꯂꯒ ꯑꯗꯨꯝ ꯀꯩ ꯍꯥꯏꯗꯣꯏꯔꯥ
ꯎꯝ ꯍꯣꯏ ꯑꯗꯨꯝ ꯀꯣꯏꯕ ꯆꯠꯄꯁꯨ ꯅꯨꯡꯉꯥꯏꯗꯥ
ꯑꯁ ꯋꯥꯏ ꯋꯥꯏ ꯅꯨꯡꯁꯥ ꯁꯥꯕ ꯌꯦ ꯑꯗꯥꯏꯗ ꯎꯝ ꯄꯔꯦꯃ ꯑꯃꯒ ꯑꯩꯒꯤ ꯁꯝꯗꯥꯏ ꯇꯧꯅꯤ ꯅꯤꯡꯉꯥꯏ ꯀꯂꯔꯗꯣ ꯇ꯭ꯔꯥꯏ ꯋꯥꯥꯏ ꯑꯗꯨꯗ ꯄꯨꯔꯛꯑꯒ ꯍꯧꯖꯤꯛ ꯑꯩ ꯏꯊꯟꯗ ꯇꯥꯏ ꯇꯧꯔꯒ ꯁꯝꯗꯣ ꯁꯪꯉꯔꯒ ꯂꯩꯕꯅꯦꯕ ꯀꯣꯛ ꯂꯨꯗ꯭ꯔꯤ
ꯅꯨꯡꯉꯥꯏꯍꯦ ꯃꯊꯟꯇ ꯇꯧꯕ ꯍꯩꯅ ꯅꯪꯗꯤ ꯑꯩꯗꯤ ꯑꯁ ꯍꯩ
ꯍꯩꯇꯦ ꯃꯤꯡꯁꯦꯜꯗ ꯌꯦꯡꯉꯒ ꯀꯣ ꯇꯧꯕꯗꯣ ꯑꯁ ꯃꯇꯝ ꯆꯪꯉꯤꯍꯦ ꯈꯪꯗꯦ ꯀꯔꯤ ꯃꯆꯨ ꯀꯣꯛ ꯂꯨꯞꯄꯀꯥꯟꯗ ꯀꯔꯤ ꯃꯆꯨ ꯑꯣꯏꯅ ꯊꯣꯛꯀꯗ꯭ꯔ ꯀꯣ ꯈꯪꯗꯦ ꯍꯟꯗꯛ ꯑꯩ
ꯊꯣꯏꯁꯤ ꯁꯝꯁꯦ ꯐꯠꯇꯕꯅꯦꯗ ꯀꯩꯅꯣ ꯀꯂꯔ ꯁꯪꯕꯁꯦꯀꯣ
ꯑꯁ ꯑꯁ ꯀꯂꯔ ꯁꯪꯗꯕ ꯀꯨꯏꯔꯦꯕ ꯑꯩꯗꯤ ꯊꯥ ꯈꯨꯗꯤꯡꯒꯤ ꯁꯪꯕꯅꯦ ꯅꯍꯥꯟꯗꯤ ꯑꯁꯦꯡꯕ ꯊꯥ ꯈꯨꯗꯤꯡꯒꯤ ꯁꯪꯕꯗꯣ ꯍꯟꯗꯛꯁꯦ ꯑꯩ ꯃꯥꯔꯁ ꯇꯔꯥ ꯁꯪꯉꯒ ꯃꯥꯔꯁꯀꯤ ꯅꯠꯇꯦ ꯐꯦꯕꯋꯥꯔꯤꯗꯔꯣ ꯃꯥꯔꯆ ꯑꯦꯄ꯭ꯔꯤꯜ ꯃꯦ ꯀꯨꯏꯔꯦ ꯁꯪꯗꯕ ꯑꯩꯒꯤ ꯀꯂꯔꯗꯣ ꯗꯤꯁꯀꯂꯔ ꯑꯣꯏꯕꯅꯤꯅ ꯐꯖꯗ꯭ꯔꯦꯕ ꯁꯝꯗꯣ ꯀꯩ ꯍꯥꯏꯗꯣꯏꯔꯣ ꯃꯣꯠꯄꯒꯨꯝ ꯇꯧꯕꯗꯣ ꯍꯥꯏꯕꯗꯤ ꯎꯕ ꯀꯥꯟꯗ ꯌꯥꯝ ꯀꯩ ꯍꯥꯏꯗꯣꯏꯔꯥ ꯕ꯭ꯂꯦꯛꯁꯨ ꯑꯣꯏꯗꯕ ꯌꯦꯜꯂꯣꯁꯨ ꯅꯠꯇꯕ ꯈꯔ ꯂꯥꯛꯏꯅ ꯗꯤꯁꯀꯣꯂꯔ ꯑꯣꯏꯔꯗꯤ
ꯎꯝ
ꯑꯗꯨꯒꯤ ꯃꯆꯨꯗꯨ ꯊꯣꯛꯄꯒꯤ ꯇꯟꯕ
ꯐꯖꯩꯗ ꯑꯗꯨꯁꯨ ꯑꯗꯨꯒꯨꯝꯕꯁꯨ ꯅꯦꯆꯔꯦꯜꯅꯤꯅ
ꯅꯦꯆꯔꯦꯜ ꯑꯁ ꯇꯟꯕ ꯑꯩꯗꯣ ꯀꯂꯔꯗꯣ ꯕ꯭ꯂꯦꯛꯁꯨ ꯁꯝꯅꯤꯡꯉꯥꯏ ꯇꯧ ꯒꯦꯅꯗꯤ ꯇꯧꯅꯤ ꯑꯗꯣ ꯕ꯭ꯂꯦꯛ ꯑꯣꯏꯃꯜꯂꯗꯤ ꯀꯩ ꯍꯥꯏꯗꯣꯏꯔꯥ ꯑꯩꯉꯣꯟꯗ ꯄꯛꯇꯕꯀꯣ ꯕ꯭ꯂꯦꯛꯁꯦ
ꯑꯁ ꯅꯍꯥꯟ ꯅꯪ ꯕ꯭ꯂꯦꯛ ꯇꯧꯕꯗꯨꯣ ꯐꯖꯩꯩꯅ ꯅꯪ ꯄꯛꯏ
ꯑ ꯑꯩꯒꯤꯗꯤ ꯄꯛꯇꯕꯒꯨꯝ ꯇꯧꯕ ꯈꯪꯗꯦ ꯈꯪꯗꯦ ꯑꯁꯤ ꯀꯂꯔꯁꯦ ꯀꯃꯥꯏꯅ ꯊꯣꯛꯀꯗ꯭ꯔꯥ ꯍꯥꯏꯕꯗꯣ ꯌꯦꯡꯕ ꯇꯥꯔꯦ ꯑꯗꯨꯒ ꯕ꯭ꯂꯦꯛ ꯁꯪꯒꯦ ꯍꯥꯏꯔꯗꯤ ꯁꯪ ꯑꯃꯨꯛ ꯁꯪ
ꯎꯝ ꯆꯉꯣ ꯁ
ꯅꯪ ꯉꯔꯥꯡ ꯊꯔꯣꯏ ꯉꯥꯏꯈꯣ ꯅꯪ ꯉꯔꯥꯡ ꯊꯔꯣꯏ ꯊꯔꯣꯏ ꯋꯥ ꯆꯄ ꯊꯔꯣꯏ ꯂꯧꯕꯨꯛꯇ
ꯑ ꯊꯔꯣꯏ ꯈꯨꯟꯕ ꯆꯠꯄ ꯌꯥꯝꯃꯦ ꯄꯨꯔꯛꯄ
ꯀꯥꯏꯗꯔꯥ ꯀꯥꯏꯗꯔꯥ ꯀꯥꯏ ꯍꯥꯏꯕꯗꯤ ꯅꯣꯏ ꯌꯨꯝ ꯈꯥꯗ꯭ꯔꯥ ꯅꯠꯇ꯭ꯔꯒ
ꯍꯣꯏ ꯁꫭꯟ ꯈꯣꯏꯒꯤ ꯂꯧꯕꯨꯛꯇꯁꯨ ꯆꯠꯂꯦ
ꯀꯅꯥ ꯀꯅꯥꯒ ꯆꯀꯦ
ꯑꯩ ꯀꯣꯡꯊꯥꯎꯂꯒ ꯀꯣꯡꯊꯥꯎꯨ ꯀꯣꯡꯊꯥꯎ ꯃꯣꯏ ꯃꯣꯏꯗꯤ ꯉꯟꯅ ꯍꯜꯂꯦꯅ ꯂꯩꯇꯕꯒꯤꯀꯣ ꯍꯅꯤ ꯈꯔꯒꯦ ꯍꯥꯏꯔ ꯍꯟꯒ꯭ꯔꯦ ꯑꯗꯨꯒ ꯀꯩꯅꯣ ꯑꯃ ꯏꯆꯦ ꯑꯃꯗꯣ ꯏꯆꯦ ꯑꯃ ꯒꯩꯂꯨꯅꯗꯣꯪꯕ꯭ꯔꯣ ꯄ ꯐꯣꯟꯒꯤ ꯃꯆꯦꯗꯣ
ꯑꯥ ꯑꯥ ꯑꯥ
ꯑꯗꯨ ꯏꯕꯥꯅꯤ ꯈꯛꯇ ꯆꯠꯂꯦ ꯅꯣꯡꯅꯤꯡꯉꯣꯟꯅꯦ ꯏꯕꯥꯅꯤꯗꯣ ꯐꯥꯔꯁ ꯇꯥꯏꯝ ꯆꯠꯃꯤꯟꯅꯕꯗꯣ ꯑꯦ ꯈꯔ ꯈꯣꯏꯕ ꯆꯥꯏ ꯕꯥꯅꯤꯗꯤ ꯌꯥꯝ ꯌꯥꯝ ꯐꯪꯉꯦꯗ
ꯍꯥꯎꯔꯝꯒꯅꯤ ꯍꯥꯏꯁ ꯂꯧꯕꯨꯒꯤ ꯑꯣꯏꯔꯅꯤꯅꯀꯣ
ꯑ ꯍꯋꯦ ꯍꯥꯎꯋꯦ ꯅꯣꯏ ꯅꯣꯏ ꯍꯁꯨ ꯄꯕꯤꯔꯛ ꯀ ꯊꯥꯕꯤꯔꯛꯀꯦ ꯊꯔꯣꯏ ꯈꯨꯨꯟꯕꯁꯨ ꯆꯠꯁꯦ ꯅꯣꯡꯃꯜꯂꯥꯛꯑꯗꯤꯀꯣ
ꯑꯩꯗꯤ ꯈꯨꯣꯟꯗꯂꯥꯏꯗꯦ ꯊꯦꯔꯣꯏ ꯈꯣꯏꯕ ꯑꯗꯨꯝ ꯆꯠꯂꯦꯗ
ꯑꯣ ꯏꯟꯇꯔꯦꯁ ꯌꯥꯝ ꯂꯩꯕ ꯃꯅꯤ ꯍ
ꯏꯟꯇꯔꯦꯁ ꯌꯥꯝ ꯂꯥꯏꯌꯦ ꯍꯥꯏꯒꯤꯗꯤ ꯁꯤꯦꯡꯕ
ꯀꯣꯡꯊꯥꯎꯔꯨꯒ ꯀꯩꯅꯣ ꯂꯪꯈꯣꯠꯂꯨ ꯀꯣꯡꯊꯥꯎꯔꯨ ꯑꯗꯨꯒ ꯔꯨꯠ ꯃꯣꯏ ꯂꯥꯛꯄꯅꯦꯕ ꯃꯣꯏ ꯍꯣꯝꯗꯤ ꯑꯁ ꯂꯩꯕꯒꯤ ꯍꯥꯏꯟꯈ꯭ꯔꯒꯦꯗ ꯇꯧꯔꯒꯀꯣ ꯍꯟꯈ꯭ꯔꯦ ꯑꯣ ꯑꯣ ꯇꯥꯟꯃꯤ ꯑꯣꯏꯔꯝꯅꯦ ꯑꯥ ꯏꯕꯥꯅꯤꯅꯦꯀꯣ ꯑꯈꯟꯕ ꯆꯠꯁꯤ ꯍꯣꯏ ꯏꯕꯥꯅꯤ ꯈꯛꯇ ꯆꯠꯂꯁꯨ ꯆꯠꯂꯁꯤꯔꯥ ꯍꯥꯏꯔꯒꯅꯀꯣ ꯏꯕꯥꯅꯤ ꯆꯠꯄꯅꯦ ꯐꯪꯉꯦ ꯆꯔꯥ ꯅꯤꯗꯤ ꯍꯦꯂꯦꯗ
ꯈꯔ ꯆꯨꯔꯗꯤꯦ
ꯆꯠꯀꯅꯤ ꯍꯧꯖꯤꯛ ꯅꯣꯡ ꯆꯨꯗ꯭ꯔꯁꯨꯀꯣ ꯍꯧꯖꯤꯛꯇꯤ ꯏꯁꯤꯡ ꯂꯩꯕꯅꯤꯅꯀꯣ ꯀꯣ ꯑꯗꯨꯝ ꯐꯪꯈ꯭ꯔꯦ ꯈꯔ ꯂꯧꯕꯨꯛ ꯃꯔꯛ ꯃꯔꯛꯇꯤ ꯏꯁꯤꯡ ꯂꯩꯇꯦ ꯑꯗꯨ ꯑꯗꯨ ꯑꯣꯏꯔꯁꯨ ꯃꯦꯖꯔ ꯀꯩꯅꯣꯗ ꯕꯦꯊꯣꯟ ꯂꯥꯎ ꯈꯣꯏꯗꯣ ꯂꯣꯏꯅ ꯏꯁꯤꯡ ꯂꯩꯈ꯭ꯔꯦꯕ ꯃꯣꯏ ꯃꯈ ꯊꯥꯗ ꯑꯗꯨꯗꯁꯨ ꯑꯗꯨꯒ ꯀꯔꯤ ꯁꯪ ꯀꯔꯤ ꯆꯪꯈꯣꯏꯗꯁꯨ ꯈꯔ ꯂꯔꯦ ꯏꯁꯤꯡ ꯑꯗꯨꯒ ꯕ꯭ꯔꯤꯖꯀꯤ ꯃꯊꯛꯇꯁꯨ ꯂꯩꯈ꯭ꯔꯦ
ꯂꯩꯥꯏꯔꯝꯒꯅꯤ ꯍꯣꯏ ꯎꯝ ꯑꯗ ꯑꯩꯈꯣꯏ ꯈꯨꯟꯗꯗ ꯑꯩꯈꯣꯏ ꯈꯨꯟꯗꯗꯤ ꯂꯧꯒꯨꯝꯕ ꯍꯧꯗ꯭ꯔꯔꯤꯅ ꯍꯥꯏꯕꯗꯤ ꯊꯥꯕ ꯂꯤꯡꯕ ꯑꯗꯣ ꯎꯝ ꯎꯝ
ꯄꯥꯝꯐꯦꯟꯒꯤ ꯃꯥꯜꯂꯦ ꯃꯣꯏ ꯍꯧꯖꯤꯛ ꯏꯁꯤꯡ ꯊꯝꯕꯗꯣ ꯑꯣ ꯃꯣꯏꯗꯤ ꯉꯜꯂꯦꯀꯣ
ꯃꯣꯠ ꯆꯍꯤ ꯑꯗꯨꯝ ꯈꯨꯗꯤꯡꯒꯤ ꯃꯣꯏꯗꯤ ꯉꯟꯥꯟꯕꯅꯦ
ꯉꯜꯂꯦ ꯍꯣꯏ
ꯑꯗꯨ ꯅ ꯑꯩ ꯅꯨꯄꯥꯗꯣ ꯆꯠꯈ꯭ꯔꯦ
ꯃ ꯊꯕ ꯀꯩꯅꯗ ꯃꯥꯒꯤ ꯊꯕꯛ ꯃꯐꯝꯗꯣ ꯑꯗꯨꯗ ꯆꯠꯈ꯭ꯔꯦ
ꯑꯗꯨ ꯀꯥꯏꯗ ꯑꯣꯏꯔꯦ
ꯃꯥꯒꯤ ꯊꯕꯛ ꯃꯐꯝꯗꯅꯦ ꯚꯣꯂꯦꯟꯇꯤꯌꯔꯁ ꯅꯠꯇꯦꯗ ꯍꯥꯥ
ꯑꯥ
ꯒ꯭ꯟ ꯇꯥꯕ꯭ꯔꯣ
ꯌꯥꯔꯦ ꯍꯥꯏꯗ꯭ꯔꯁꯨ ꯌꯥꯔꯦ
ꯌꯦꯟ ꯇꯥꯔꯦ ꯑꯣ
ꯉꯁꯤꯗꯤ ꯐ꯭ꯔꯥꯏꯗꯦꯀꯣ
ꯉꯁꯤ ꯉꯁꯤ ꯐ꯭ꯔꯥꯏꯗꯦꯔꯣ ꯑꯩ ꯅꯨꯃꯤꯠꯁꯦ ꯌꯥꯝ ꯊꯨꯅ ꯂꯥꯛꯑꯦ
ꯑꯣ ꯍꯣꯏ ꯌꯥꯝ ꯊꯨꯑꯦ ꯆꯠꯂꯦ
ꯊꯕꯛꯇꯤ ꯑꯝꯇ ꯇꯧꯗꯕ
ꯊꯕꯛꯇꯤ ꯊꯕꯛ ꯇꯧꯅꯤꯡꯉꯥꯏ ꯂꯩꯇꯦꯅ ꯅꯪꯗꯤ
ꯑꯁꯤꯒꯤ ꯍꯞꯇꯥꯗꯤ ꯏꯟꯇꯔꯚꯤꯌꯨ ꯑꯗꯨꯝ ꯆꯠꯂꯦ꯫
ꯍꯣꯏ ꯑꯗꯨꯗ ꯂꯥꯏ ꯈꯨꯔꯝꯕꯤꯌꯣꯅꯦ꯫ ꯊꯕꯥꯛ ꯐꯖꯕ꯫ ꯊꯕꯛ ꯐꯕ ꯐꯪꯅꯤꯉꯥꯏ꯫
ꯍꯣꯏ ꯈꯨꯔꯨꯝꯕꯤꯕꯅꯦ ꯃꯤ ꯂꯣꯏꯅꯃꯛꯀꯤ꯫
ꯑꯗꯨꯅꯦ꯫
ꯑꯩꯒꯤ ꯄ꯭ꯔꯦꯌꯔꯁꯦ ꯐꯠꯇꯕꯩꯔꯥ ꯈꯪꯗꯦꯗ꯫ ꯑꯩꯒꯤ ꯄ꯭ꯔꯦꯌꯔ꯫
ꯍꯌꯦꯡꯁꯨ ꯑꯃꯨꯛ꯫ ꯁꯨꯏꯁꯨꯣ ꯃꯨꯛ ꯆꯠꯀꯦ꯫ ꯑꯩꯗꯤ ꯈꯔ ꯅꯛꯄ ꯃꯐꯝꯗ ꯇꯧꯅꯤꯡꯕꯀꯣ ꯍꯥꯏꯕꯗꯤ ꯑꯗꯧ ꯕꯔꯥꯗꯣ꯫ ꯈꯔ ꯁꯦꯐ ꯇꯧꯅꯤꯡꯕ ꯑꯗꯨꯒꯤ ꯋꯥꯏꯗ ꯃꯊꯥ ꯁꯥꯕꯅꯦ꯫ ꯑꯩꯅꯗꯤ꯫ ꯑꯩꯅ ꯂꯩꯃꯤꯟꯅꯕ ꯅꯨꯄꯤꯗꯣ꯫ ꯏꯃꯥꯟꯅꯕꯤꯗꯣ ꯃꯥꯕꯨꯁꯨ ꯊꯕꯛ꯫ ꯇꯣꯛꯀꯦ ꯍꯥꯏꯔꯗꯤ ꯍꯌꯦꯡꯁꯦ ꯏꯕꯥꯅꯤ ꯑꯩ ꯑꯩꯅ ꯆꯠꯄ ꯏꯟꯇꯔꯚ꯭ꯌꯨꯗꯣ ꯃꯥꯕꯨꯁꯨ ꯆꯠꯍꯟꯒꯦ ꯍꯥꯏꯅꯗꯤ ꯈꯟꯕꯅꯦꯕ ꯃꯥ ꯀꯩ ꯍꯥꯏꯗꯣꯏꯅꯣ ꯈꯪꯗꯦ꯫ ꯑꯃꯨꯛ ꯇꯜꯂꯦ ꯍꯥꯏꯗꯣꯏꯔꯥ ꯈꯪꯗꯦ꯫
ꯃꯥꯡ ꯉꯁꯤꯁꯨ ꯇꯟꯈ꯭ꯔꯦ ꯍꯥꯏꯌꯦ ꯍꯗꯦ ꯑꯁ ꯏꯗꯤ ꯈꯪꯗ꯭ꯔꯦ꯫
ꯍꯥꯏꯕꯤꯔꯒ ꯀꯣ ꯅꯪꯅ꯫ ꯇꯧꯕ ꯅꯨꯃꯤꯠ꯫ ꯇꯣ ꯁꯥꯔꯒ ꯄꯩꯁꯥ ꯄꯤꯔꯣ ꯍꯥꯏ ꯍꯥꯏꯌꯣ ꯍꯥꯏꯅꯗꯤ ꯍꯥꯏꯕꯤꯈ꯭ꯔꯕꯅꯦ ꯑꯩ ꯉꯥꯏ꯫
ꯑꯣ ꯍꯣ ꯍꯣꯏ꯫